ꯇꯔꯨꯛ
ꯇꯔꯦ
ꯀꯔꯤꯅꯣ ꯉꯁꯤꯗꯤ ꯌꯥꯝꯅ ꯃꯨꯠꯀꯁꯤꯅ ꯗꯥꯎꯟꯗ ꯑꯣꯏꯔꯤꯁꯤꯅ
ꯈꯪꯗꯦ ꯉꯁꯤꯗꯤ ꯊꯋꯥꯏ ꯌꯥꯝ ꯅꯨꯡꯉꯥꯏꯇꯦ
ꯍꯋꯥꯏ ꯅꯨꯡꯉꯥꯏꯇꯕꯗꯨ ꯀꯩꯗꯧꯕꯩꯅꯣ ꯍꯥꯏꯌꯣ ꯍꯥꯏꯔꯁꯨ ꯏꯁꯧ ꯏꯔꯥꯡ ꯂꯥꯡ ꯍꯥꯏꯕꯗꯨꯅꯁꯨ ꯍꯥꯏꯗꯦ
ꯅꯪꯅ
ꯀꯔꯝꯍꯥꯏꯅ ꯈꯪꯗꯣꯔꯤꯒꯦ ꯍꯥꯏꯕꯅꯤꯗ ꯑꯩꯅ ꯅꯪꯅ ꯁ꯭ꯀꯨꯜ ꯂꯥꯡꯉꯤꯗꯣ ꯑꯩꯒ ꯊꯕꯛ ꯄꯨꯟꯕꯁꯨ ꯅꯠꯇꯦ ꯑꯩꯒ ꯆꯠꯃꯤꯟꯅꯔꯨꯕꯁꯨ ꯅꯠꯇꯦ ꯀꯃꯥꯏꯅ ꯈꯪꯗꯣꯔꯤꯒꯦ ꯍꯥꯏꯕꯅꯤꯗ
ꯎꯝ ꯄꯨꯡ ꯀꯌꯥ ꯍꯜꯂꯛꯀꯦ ꯉꯁꯤꯗꯤ
ꯑꯩ ꯉꯁꯥꯏ ꯏꯕꯥꯅꯤ ꯆꯠꯁꯦ ꯍꯥꯏꯗꯣ ꯍꯜꯂꯛꯄꯒ ꯗ꯭ꯔꯦꯁ ꯁꯧꯗꯣꯛꯄꯒꯅꯤ
ꯏ ꯌꯥꯝ ꯂꯥꯛꯄꯒꯤꯔꯣ ꯀꯃꯥꯏꯅ ꯇꯧꯕꯅꯣ
ꯍꯑ ꯍꯣꯏ ꯑꯗꯨꯝ ꯈꯪꯗꯦꯗ ꯑꯗꯨꯝ ꯀꯩꯅꯣ ꯇꯧꯕꯒꯤꯗ ꯌ ꯌꯥꯝ ꯂꯥꯛꯄꯁꯨ ꯅꯠꯇꯦꯕ ꯑꯗꯨꯑꯣꯏꯁꯨ ꯍꯜꯂꯝꯗꯥꯏꯒꯤ ꯇꯥꯏꯃꯤꯡꯒꯨꯝꯕꯗ ꯍꯦꯛꯇ ꯊꯕꯛ ꯑꯃ ꯂꯩꯁꯤꯟꯕꯤꯗꯣ ꯑꯗꯨꯃꯥꯏꯅ ꯇꯧꯕꯗꯣ ꯑꯗꯨꯒꯤ ꯀꯣꯛ ꯑꯩꯁꯨ ꯊꯣꯛꯂꯛꯑꯒꯦ ꯍꯥꯏꯕꯗꯣ ꯅꯨꯡꯉꯥꯏꯇꯕꯒꯤꯀꯣ ꯑꯗꯨꯝ ꯉꯥꯏꯍꯥꯛ ꯂꯩꯔꯝꯃꯒ ꯃꯃꯜꯅꯤ ꯅꯨꯡꯉꯥꯏꯔꯔꯣꯏ ꯒꯥꯔꯤ ꯊꯧꯕ ꯈꯜꯂ ꯀꯥꯟꯗꯨꯗ ꯂꯩꯍꯧꯔꯤꯕꯅꯤ ꯃꯣꯏꯗꯤ ꯑꯩ ꯊꯣꯛꯑꯒꯦꯀꯣ ꯍꯥꯏꯔꯒ ꯊꯣꯛꯂꯛꯑꯕ
ꯅꯣꯡꯗꯤ ꯆꯣꯠꯄ ꯈꯣꯠꯄ ꯇꯧꯗꯕ꯭ꯔꯣ
ꯅꯣꯡꯁꯦ ꯍꯧꯖꯤꯛ ꯐꯥꯎꯒꯤ ꯑꯣꯏꯅꯗꯤ ꯌꯥꯝ ꯀꯟꯅ ꯆꯨꯕ ꯇꯥꯏꯃꯤꯡꯗꯤ ꯑꯣꯏꯗ꯭ꯑꯔꯤꯕꯀꯣ ꯑꯩꯅ ꯒꯥꯔꯤ ꯆꯠꯄ ꯇꯥꯏꯃꯤꯡꯁꯦ ꯑꯗꯨ ꯉꯔꯥꯡꯕꯨꯗꯤ ꯑꯅꯤꯔꯛ ꯈꯥꯝꯃꯦ ꯅꯣꯡ ꯆꯠꯄꯕꯨ ꯇꯥꯔꯦꯅ ꯔꯦꯡꯀꯣꯠ ꯎꯞꯀꯦꯅ ꯑꯃꯨꯛ ꯈꯥꯝꯃꯦ ꯑꯗꯩ ꯎꯞꯁꯤꯜꯂꯨꯔꯦ ꯑꯗꯨꯒ ꯑꯣ ꯕꯒꯥꯏ ꯈꯔ ꯍꯦꯜꯂꯛꯄꯗꯒꯤ ꯅꯨꯡꯁꯥꯁꯤ ꯌꯥꯛ ꯑꯃꯨꯛ ꯁꯥꯒꯠꯂꯛꯑꯦꯅꯦ ꯑꯗꯩꯗꯤ ꯏꯊꯟꯗ ꯑꯣꯠ ꯇꯥꯕ ꯇꯥꯔꯦꯅ ꯑꯃꯨꯛ ꯈꯥꯝꯃꯒ ꯑꯃꯨꯛ ꯂꯧꯊꯣꯛꯅꯔꯦ ꯈꯣꯏꯗꯣꯁꯦ ꯀꯌꯥꯝ ꯁꯥꯎꯒꯠꯂꯦ ꯅꯣꯡꯅꯦ ꯇꯣꯏꯖꯤ ꯍꯧꯖꯤꯛꯀꯥꯟꯁꯤ ꯅꯥꯞ ꯅꯥꯞꯄꯨ ꯇꯥꯗꯦ ꯍꯥꯏꯕ ꯃꯐꯝ ꯈꯔꯗ ꯑꯃꯨꯛ ꯇꯥꯅꯤ ꯈꯔꯗ ꯑꯃꯨꯛ ꯇꯥꯗꯤ ꯇꯧꯋꯦꯕ ꯑꯗꯨꯗ ꯅꯣꯏ ꯉꯁꯤ ꯆꯠꯄ ꯑꯗꯨꯗꯤ ꯀꯃꯥꯏ ꯀꯃꯥꯏꯅ ꯇꯧꯒꯦ ꯇꯦꯜꯂꯞꯅ ꯑꯗꯨꯝ ꯍꯥꯏꯔꯨꯅꯦ ꯍꯧꯕꯒꯤ ꯇꯥꯏꯃꯤꯡ ꯈꯣꯠꯄ ꯃꯤ ꯀꯌꯥꯝ ꯀꯅꯣ ꯀꯃꯥꯏꯅ ꯇꯧꯕ ꯑꯗꯣ
ꯑꯩꯗꯤ ꯍꯥꯏꯅꯤꯡꯗꯕꯅꯤ ꯉꯁꯤꯁꯦ ꯌꯥꯝ ꯋꯥꯔꯦ ꯑꯗꯣ ꯉꯁꯥꯏ ꯄꯨꯡ ꯈꯣꯏ ꯇꯔꯨꯛ ꯃꯈꯥꯏ ꯇꯔꯦꯠ ꯇꯔꯦꯠꯇꯩ ꯂꯣꯏꯁꯤꯟꯕ ꯍꯧꯔꯦ ꯑꯩꯗꯤ ꯑꯃꯨꯛ ꯒꯥꯔꯤꯁꯨ ꯀꯩꯁꯨ ꯂꯩꯇꯕꯅꯤꯅ ꯆꯨꯅꯥꯟꯒꯤ ꯏꯃꯥꯟꯅꯕꯤꯗꯨ ꯇꯧꯔꯦ ꯂꯧꯕ ꯂꯥꯛꯑꯦ ꯑꯗꯨꯗꯨꯒ ꯆꯠꯂꯦ ꯁꯤꯗꯩꯁꯨ ꯑꯗꯨꯝ ꯄꯣꯠ ꯆꯩꯩ ꯍꯥꯏꯕꯗꯤ ꯃꯥꯒꯤ ꯀꯩꯀꯩ ꯑꯣꯟꯅꯕ ꯈꯣꯠꯅꯕꯁꯨ ꯄꯨꯔꯦ ꯑꯗꯒꯤ ꯌꯦꯡꯅꯕ ꯀꯩꯀꯩꯁꯨ ꯂꯣꯏ ꯄꯨꯔꯦ ꯌꯥꯝꯗꯕꯅꯤꯅ ꯑꯥꯗ ꯄꯨꯡ ꯅꯤꯄꯥꯥꯟ ꯃꯈꯥꯏ ꯅꯤꯄꯥꯜ ꯑꯣꯏꯔꯝꯒꯅꯤ ꯅꯤꯄꯥꯜ ꯑꯗꯨꯋꯥꯏꯗ ꯌꯧꯔꯦ ꯃꯇꯝ ꯉꯥꯏꯊꯣꯛ ꯉꯥꯏꯁꯤꯟ ꯇꯧꯕꯗꯁꯤ ꯇꯔꯦꯠ ꯃꯈꯥꯏ ꯇꯥꯗꯣꯛꯈ꯭ꯔꯦ ꯑꯗꯨꯗꯒꯤꯗꯤ ꯑꯃꯨꯛ ꯑꯥ ꯌꯧꯕ ꯀꯥꯟꯗ ꯅꯤꯄꯥꯟ ꯈꯔ ꯍꯦꯜꯂꯛꯑꯦ ꯅꯤꯄꯥꯟ ꯈꯔ ꯍꯦꯟꯕꯗꯒꯤ ꯑꯃ ꯏꯃꯥꯟꯅꯕꯤ ꯑꯃꯁꯨ ꯑꯥ ꯆꯥꯄꯤ ꯀꯥꯔꯣꯡ ꯔꯣꯝꯗ ꯂꯥꯛꯀꯗꯕ ꯃꯥꯗꯣ ꯉꯥꯏꯔꯒ ꯄꯨꯟꯅ ꯀꯩꯀꯩ ꯆꯥꯊꯛ ꯑꯆꯥ ꯑꯊꯛ ꯇꯧꯁꯦꯅ ꯇꯧꯕꯗꯨ ꯉꯥꯏꯔꯛꯑꯦ ꯉꯥꯏꯕꯗꯒꯤ ꯑꯃꯨꯛ ꯃꯥꯁꯨ ꯍꯥꯏꯗꯤ ꯒꯥꯔꯤꯗꯣ ꯐꯪꯗꯕꯗꯒꯤ ꯄꯨꯡ ꯇꯔꯨꯛꯇ ꯒꯥꯏꯗꯣ ꯍꯥꯏꯒꯠꯈ꯭ꯔꯦ ꯑꯗꯨꯅ ꯃꯔꯛꯇ ꯒꯥꯏꯗꯣ ꯐꯪꯗ꯭ꯔꯦꯅ ꯇꯧꯕꯗꯒꯤ ꯊꯦꯡꯉꯛꯑꯦ ꯌꯧꯕ ꯀꯥꯟꯗ ꯑꯗꯨꯝ ꯇꯔꯥ ꯃꯈꯥꯏ ꯇꯥꯔꯦ ꯑꯗꯨꯅ ꯑꯗꯨ ꯑꯩꯈꯣꯏ ꯑꯗꯨꯝ ꯊꯦꯡꯉꯛꯑꯅꯤ ꯑꯗꯨꯅꯥꯛ ꯆꯥꯀꯗꯕ ꯀꯩꯀꯩꯗꯣ ꯆꯥꯊꯣꯛꯑꯝꯃꯣꯅ ꯍꯥꯏꯕꯗꯒꯤ ꯑꯩꯈꯣꯏꯗꯣ ꯀꯥꯈꯠꯂꯒ ꯌꯦꯔꯨꯝꯅꯦ ꯑꯗꯒꯤ ꯂꯐꯣꯏꯅꯦ ꯑꯗꯒꯤ ꯁꯦꯝꯅꯦ ꯑꯗꯒꯤ ꯇꯟ ꯀꯩꯀꯩ ꯈꯔ ꯇꯧꯔ ꯆꯥꯔꯦ ꯆꯥꯔꯒ ꯑꯗꯨꯝ ꯄꯣꯠ ꯆꯩꯩ ꯁꯪꯒꯣꯝ ꯆꯥ ꯀꯩꯀꯩ ꯇꯧꯔꯒ ꯆꯥꯔꯒ ꯄꯣꯠ ꯆꯩꯩ ꯀꯩꯀꯩꯗꯨ ꯄꯨꯔꯒ ꯒꯥꯔꯤ ꯊꯥꯡ ꯑꯅꯤꯔꯛ ꯇꯧꯔꯒ ꯍꯜꯂꯒ ꯆꯠꯂꯦ ꯑꯩꯈꯣꯏ ꯇꯧꯗꯣꯏꯔꯤꯕ ꯃꯐꯝꯗꯨꯐꯥꯎ ꯑꯗꯨꯒ ꯑꯗꯨꯝ ꯇꯧꯕ ꯍꯧꯔꯦ ꯃꯤꯗꯣ ꯗꯥꯛꯇꯔ ꯃꯈꯩꯁꯨ ꯂꯥꯛꯀꯗꯕꯗꯣ ꯃꯤꯁꯨ ꯍꯥꯏꯗꯤ ꯊꯕꯛ ꯂꯩꯅꯈ꯭ꯔꯕ ꯏꯃꯥꯟꯅꯕꯤ ꯑꯅꯤ ꯑꯃꯁꯨ ꯑꯩꯈꯣꯏ ꯀ꯭ꯂꯥꯁꯀꯤ ꯑꯅꯤ ꯑꯃꯁꯨ ꯂꯥꯛꯇ꯭ꯔꯦ ꯑꯗꯒꯤ ꯃꯣꯏ ꯀ꯭ꯂꯥꯁꯀꯤ ꯃꯃꯥꯟꯅꯕ ꯑꯅꯤ ꯑꯃꯁꯨ ꯂꯥꯛꯀꯗꯧꯕꯗꯣ ꯑꯃꯅ ꯃꯤ ꯊꯕꯛ ꯇꯣꯛꯈꯤꯕꯒꯤ ꯃꯈꯨꯠ ꯄꯨꯕꯗꯨ ꯑꯣꯏꯕꯒꯤ ꯆꯠꯄꯗꯨꯒꯤ ꯃꯤ ꯌꯥꯝꯗꯕꯒꯤ ꯆꯠꯄ ꯊꯣꯛꯄ ꯌꯥꯔꯣꯏꯅ ꯍꯥꯏꯔꯦ ꯑꯃꯅ ꯁꯣꯝꯗ ꯂꯥꯛꯄꯗꯣ ꯀꯤꯌꯦ ꯈꯣꯠꯂꯦ ꯏꯔꯥꯡ ꯐꯠꯇꯕꯅꯤꯅ ꯇꯧꯕꯗꯒꯤ ꯂꯥꯛꯇ꯭ꯔꯦ ꯑꯗꯨꯗꯨꯒꯤ ꯃꯤꯗꯨꯣ ꯌꯥꯝꯗꯕꯅꯤꯅ ꯑꯩꯈꯣꯏ ꯃꯉꯥꯛꯇ ꯌꯦꯡꯕ ꯀꯥꯟꯗ ꯋꯥꯕꯅ ꯁꯤꯒꯦꯇꯧꯋꯦ
ꯍꯣꯏ ꯍꯣꯏ ꯐꯔꯦ ꯍꯣꯏ ꯋꯥꯕꯅꯦ ꯌꯥꯝꯅ ꯑꯗꯨꯃꯥꯏꯅ ꯃꯌꯥꯝ ꯇꯧꯔꯨꯕꯁꯦ ꯍꯥꯏꯕꯗꯤ ꯇꯨꯃꯤꯟ ꯐꯝꯃꯒ ꯃꯐꯝ ꯑꯃꯗ ꯁꯨꯝ ꯇꯧꯕ ꯅꯠꯇꯕꯅꯤꯅꯦ ꯂꯝ ꯍꯥꯡꯁꯨ ꯑꯣꯏꯕꯅꯤꯅ ꯈꯪꯗꯦ ꯈꯤꯇꯪ ꯆꯦꯟꯊꯣꯛ ꯆꯦꯟꯁꯤꯟꯁꯨ ꯇꯧꯅꯅꯤ ꯑꯗꯒꯤ ꯍꯥꯟꯅꯗꯒꯤ ꯃꯐꯝꯗꯨꯗ ꯐꯖꯅ ꯄꯣꯠ ꯆꯩꯩ ꯊꯝꯐꯝ ꯀꯩꯀꯥ ꯁꯦꯠ ꯑꯞ ꯇꯧꯕꯁꯨ ꯅꯠꯇꯕꯅꯤꯅ ꯑꯗꯨꯝ ꯑꯃꯨꯛ ꯋꯥꯠꯂꯦ ꯑꯃꯨꯛ ꯆꯦꯟ ꯑꯗꯩ ꯂꯩꯗꯅ ꯌꯥꯝ ꯁꯥꯡꯕ ꯆꯠꯄ ꯅꯠꯇ꯭ꯔꯒꯁꯨ ꯂꯥꯝꯊꯣꯛ ꯂꯥꯝꯁꯤꯟ ꯇꯧꯗꯣꯛꯄ ꯑꯗꯨꯃꯥꯏꯅ ꯇꯧꯕꯗꯣ ꯑꯗꯨꯝ ꯑꯗꯩ ꯁꯥꯡꯅ ꯆꯠꯂꯒ ꯇꯧꯕ ꯊꯕꯛꯅꯤꯅ ꯑꯗꯨꯝ ꯈꯤꯇꯪꯗꯤ ꯋꯥꯕꯅꯦ ꯑꯗꯨ ꯅꯪꯅ ꯉꯁꯥꯏꯗꯒꯤ ꯏꯁꯧ ꯇꯧꯏꯁꯦ ꯋꯥꯕꯒꯤꯔꯣ
ꯋꯥꯕꯒꯤ ꯉꯍꯥꯛꯁꯨ ꯅꯠꯇꯦꯗ ꯃꯤꯅ ꯈꯤꯇꯪ ꯄꯣꯊꯥꯂꯩꯗ ꯅꯪꯅ ꯐꯣꯟ ꯇꯧꯔꯒ ꯍꯦꯛꯇ ꯏꯁꯧ ꯂꯥꯡꯁꯤꯜꯂꯛꯄꯗꯣ ꯅꯨꯡꯉꯥꯏꯕꯤꯗ꯭ꯔꯕ ꯇꯤꯡ ꯂꯥꯎꯔꯨꯔꯕꯗꯣ ꯑꯗꯨꯗꯨꯒꯤ
ꯀꯩꯅꯣ ꯍꯥꯏꯁꯤꯅ ꯑꯩꯅ ꯏꯁꯧ ꯂꯥꯡꯁꯤꯜꯂꯛꯄꯒ ꯍꯥꯏꯌꯦ ꯑꯩ ꯑꯩꯉꯣꯟꯗꯒ ꯑꯃꯨꯛ ꯇꯤꯡ ꯂꯥꯎꯈꯤꯕꯒꯤ ꯑꯩꯉꯣꯟꯗꯒ ꯑꯃꯨꯛ ꯁꯧꯎꯖꯤꯜꯂꯛꯄ ꯑꯣꯏꯔꯦ ꯅꯪꯒꯤꯖꯦ
ꯑꯗꯒꯤꯗꯤ ꯀꯩꯅꯣꯗ ꯄꯦꯁꯦꯟꯗꯨꯁꯨ ꯀꯩ ꯍꯥꯏꯅꯤ ꯑꯩꯈꯣꯏꯗꯣ ꯌꯦꯡꯕ ꯈꯛꯇꯪ ꯑꯣꯏꯗ꯭ꯔꯦꯕ ꯇꯧꯕ ꯌꯥꯕ ꯇ꯭ꯔꯤꯠꯃꯦꯟ ꯀꯩꯀꯩ ꯃꯌꯥꯗꯣ ꯂꯣꯏ ꯇꯧꯔꯛꯄꯅꯤꯅ ꯍꯥꯏꯗꯤ ꯑꯩꯈꯣꯏ ꯃꯉꯥ ꯈꯛꯇꯪꯅ ꯑꯅꯤ ꯑꯃꯅ ꯌꯦꯡꯕꯒꯤ ꯂꯩꯈ꯭ꯔꯦ ꯑꯗꯣ ꯑꯗꯩ ꯑꯩꯈꯣꯏ ꯑꯅꯤ ꯈꯛꯇꯅꯦꯕ ꯑꯗꯣ ꯑꯃꯁꯨ ꯊꯦꯡ ꯂꯥꯛꯄꯒꯤ ꯀꯩ ꯌꯦꯡꯕ ꯇꯧꯕ ꯊꯕꯛ ꯃꯣꯏ ꯇꯧꯕ ꯃꯌꯥꯝꯗꯣ ꯍꯥꯏꯗꯤ ꯁꯠꯄ ꯃꯦꯟꯕ ꯌꯥꯝ ꯌꯥꯝꯃꯦ ꯉꯁꯤ ꯑꯩꯅ ꯇꯧꯕꯗꯣ ꯍꯥꯏꯗꯤ ꯐꯃꯐꯝꯁꯨ ꯂꯩꯇꯝꯅꯤꯅ ꯑꯗꯨꯝ ꯆꯧꯀ꯭ꯔꯤꯗ ꯇꯧꯔ ꯇꯧꯕꯅ ꯌꯥꯝ ꯋꯥꯕꯗꯣ ꯑꯗꯨꯃꯥꯏꯅ ꯑꯣꯏꯌꯦ ꯍꯥꯏꯗꯤ ꯆꯥꯝꯃꯒ ꯀꯌꯥꯅꯣꯝ ꯂꯥꯛꯑꯦꯕ ꯍꯥꯏꯗꯤ ꯍꯤꯗꯥꯛ ꯂꯥꯡꯊꯛ ꯂꯣꯏꯅ ꯄꯤ ꯖꯁ ꯌꯦꯡꯕ ꯈꯤꯇꯪ ꯑꯣꯏꯗ꯭ꯔꯦꯕ ꯍꯤꯗꯥꯛꯁꯨ ꯃꯣꯏ ꯈꯪꯅꯕ ꯍꯤꯗꯥꯛ ꯌꯣꯟꯕ ꯑꯍꯨꯝ ꯃꯔꯤ ꯂꯥꯛꯑꯦ ꯑꯗꯨꯝ ꯐꯖꯅ ꯃꯣꯏ ꯃꯣꯏꯒꯤꯗꯤ ꯑꯃꯒ ꯑꯃꯒ ꯑꯗꯨꯝ ꯃꯇꯦꯡ ꯄꯥꯡꯅꯕꯅꯤꯅ ꯑꯗꯨꯝ ꯃꯇꯦꯡ ꯄꯥꯡꯕꯒꯤ ꯂꯥꯛꯑꯦ ꯃꯣꯏ ꯃꯆꯦ ꯑꯣꯏꯁꯨ ꯑꯗꯨꯝ ꯍꯤꯗꯥꯛ ꯂꯥꯡꯊꯛ ꯌꯣꯟꯕ ꯇꯧꯕꯒꯤ ꯑꯣꯏꯕꯅꯤꯅ ꯑꯗꯒꯤꯗꯤ ꯑꯃꯨꯛ ꯑꯗꯨꯝ ꯑꯩꯈꯣꯏ ꯃ ꯃꯦꯟꯅꯉꯥꯏ ꯈꯣꯠꯅꯉꯥꯏ ꯀꯟꯖꯤꯟꯅꯕ ꯑꯩꯈꯣꯏꯒꯤ ꯂꯥꯏꯠ ꯀꯥꯞꯄ ꯇꯧꯕ ꯃꯌꯥꯝꯗꯨꯁꯨ ꯂꯣꯏ ꯄꯨꯔꯦ ꯑꯗꯨꯃꯥꯏꯅ ꯇꯧꯔꯒ ꯇꯧꯕꯅꯤꯅꯅꯦ ꯑꯗꯨꯝ ꯈꯔ ꯋꯥꯏꯌꯦꯕ ꯅꯍꯥꯟꯒꯩꯁꯨꯨꯝ ꯇꯧꯗꯕ ꯑꯣꯏꯕꯅꯤꯅ ꯑꯩ ꯈꯛꯇꯅ ꯄꯦꯁꯦꯟ ꯀꯨꯟꯊ꯭ꯔꯥꯃꯨꯛ ꯌꯦꯡꯉꯝꯒꯅꯤ ꯍꯥꯏꯕꯗꯤ ꯇꯧꯕꯅꯕ ꯃꯤꯗꯨꯣ ꯌꯥꯝꯅ ꯌꯥꯝ ꯅꯤꯅ ꯑꯗꯨꯗꯨꯒ ꯃꯔꯛꯇꯁꯨ ꯍꯥꯏꯗꯤ ꯅꯍꯥꯟꯈꯩ ꯑꯗꯨꯝ ꯆꯥꯛꯇꯣ ꯉꯟꯇꯥ ꯉꯟꯇꯥ ꯆꯥꯕꯅꯤ ꯉꯁꯤꯗ ꯆꯥꯛꯇ ꯆꯥꯗꯕꯒꯤ ꯀꯩ ꯀꯩ ꯆꯥꯁꯤꯟꯈ꯭ꯔꯦ ꯍꯥꯏꯕ ꯇꯥꯔꯒꯁꯨ ꯆꯥꯛ ꯃꯇꯨꯡꯗ ꯌꯧꯔꯛꯀꯥꯟꯗ ꯆꯥꯛ ꯂꯥꯝꯕ ꯈꯣꯠꯄ ꯇꯧꯕꯗꯣ ꯑꯗꯨꯃꯥꯏꯅ ꯇꯧꯋꯦ ꯑꯗꯩ ꯋꯥꯁꯨ ꯀꯨꯏꯅ ꯀꯨꯏꯅ ꯉꯥꯡꯕ ꯍꯥꯏꯕꯗꯤ ꯃꯣꯏꯁꯨ ꯒ꯭ꯌꯥꯟ ꯇꯥꯕꯗꯣ ꯈꯔ ꯋꯥꯠꯂꯦꯕꯀꯣ ꯑꯗꯨꯏꯗꯨꯅ ꯑꯗꯨꯝ ꯑꯩꯈꯣꯏꯅ ꯉꯥꯡꯕꯁꯨ ꯑꯃꯨꯛ ꯂꯧꯁꯤꯟꯕ ꯉꯝꯗꯕ ꯑꯉꯥꯡ ꯃꯌꯥꯝ ꯂꯥꯛꯄꯗꯨꯁꯨ ꯑꯉꯥꯡ ꯃꯌꯥꯝꯗꯨꯁꯨꯅ ꯑꯃꯨꯛ ꯃꯣꯏ ꯃꯔꯣꯟ ꯈꯪꯕ ꯃꯉꯣꯟꯗ ꯑꯃꯨꯛ ꯌꯦꯡꯅꯕ ꯍꯣꯠꯅꯕ ꯑꯗꯩ ꯑꯍꯟ ꯃꯈꯩꯅ ꯑꯃꯨꯛ ꯌꯦꯡꯉꯛꯄ ꯑꯍꯟ ꯃꯈꯩ ꯌꯦꯡꯕ ꯍꯥꯏꯁꯤ ꯋꯥꯏꯗꯅꯀꯣ ꯋꯥ ꯈꯔ ꯄꯦꯠ ꯆꯠꯀꯅꯤ ꯑꯗꯩ ꯃꯣꯏꯅ ꯑꯩꯈꯣꯏꯅ ꯉꯥꯡꯉꯤꯁꯤ ꯇꯥꯗꯕꯤꯗ ꯃꯣꯏꯅ ꯍꯥꯏꯗꯣ ꯑꯃꯨꯛ ꯍꯥꯏꯒꯅꯤ ꯑꯁ ꯌꯥꯝ ꯊꯤꯅ ꯋꯥꯕ ꯍꯥꯏꯕꯗꯣ ꯑꯣꯏꯔꯦ ꯉꯁꯤꯗꯤ ꯑꯗꯣ ꯅꯪ ꯉꯁꯥꯏ ꯐꯣꯟ ꯇꯧꯔꯛꯄꯗꯨꯁꯨ ꯑꯩ ꯏꯁꯦꯡ ꯀꯟꯅ ꯌꯦꯡꯉꯤꯕꯒꯤ ꯄꯥꯏꯒꯦ ꯇꯧꯔꯨꯔꯕ ꯑꯗꯨꯝ ꯑꯃꯨꯛ ꯑꯩꯅ ꯇꯧꯒꯦ ꯇꯧꯕꯀꯥꯟꯗ ꯃꯔꯤ ꯃꯔꯤ ꯂꯥꯛꯁꯤꯟꯕ ꯑꯗꯨꯝ ꯊꯝꯈ꯭ꯔꯕ ꯑꯗꯨꯗꯨꯒꯤ
ꯑꯗꯨꯏꯗꯨꯕꯨꯗꯤꯅꯦ ꯑꯩꯅꯅꯦ ꯃꯤꯁꯀꯣꯜ ꯑꯃ ꯂꯩꯔꯝꯕ ꯍꯥꯏꯇꯥꯔꯦ ꯑꯩꯉꯣꯟꯗ ꯑꯗꯣ ꯃꯤꯁꯀꯣꯜ ꯂꯩꯔꯝꯕꯁꯦ ꯑꯩꯅ ꯀꯣ ꯂꯣꯛꯁꯤꯗ ꯐꯠ ꯌꯦꯡ ꯀꯥꯟꯁꯤꯗ ꯅꯪꯒꯤ ꯃꯤꯡꯗꯨꯅ ꯍꯥꯟꯅ ꯂꯩꯕ ꯑꯗꯨꯒꯤ ꯅꯪꯅ ꯇꯧꯔꯛꯑꯝꯃꯤ ꯖꯥꯠꯂꯥꯅ ꯈꯜꯂꯒ ꯐꯠꯇꯧꯔꯨꯕꯅꯦꯕ ꯑꯩꯗꯣ ꯑꯗꯨ ꯑꯃꯨꯛ ꯆꯤꯡꯊꯔ ꯌꯦꯡ ꯀꯥꯟꯁꯤꯗ ꯂꯩꯔꯝꯃꯤꯕ ꯃꯤꯁꯀꯣꯜꯁꯤꯅ ꯋꯥꯆꯞꯇ ꯇꯧꯔꯛꯄ ꯑꯣꯏꯔꯝꯕ ꯍꯥꯏꯇꯥꯥꯔꯦ ꯅꯪ ꯑꯣꯏꯔꯝꯗ꯭ꯔꯦꯕ ꯑꯗꯨꯒꯤ ꯅꯪꯅ ꯍꯜꯂꯛꯀꯥꯟꯗꯁꯨ ꯑꯩꯁꯨ ꯑꯃꯨꯛ ꯄꯦꯁꯟ ꯑꯃꯨꯛ ꯇꯧꯈ꯭ꯔꯦꯕ ꯑꯗꯨꯒꯤ ꯐꯔꯛꯇꯣ ꯇꯥꯟꯅꯈꯤꯕꯩꯅꯦꯕ ꯑꯩꯅ ꯄꯥꯏꯕ ꯅꯠꯇꯦꯕ ꯑꯗꯨ ꯄꯥꯏꯕꯕꯨꯗꯤ ꯑꯗꯨ ꯑꯃꯅ ꯄꯥꯏꯔꯤꯉꯩꯒꯤ ꯑꯩꯅ ꯃꯇꯦꯡ ꯇꯧꯕ ꯇꯥꯏꯃꯤꯡ ꯑꯣꯏꯕꯅꯦꯕ ꯑꯗꯨꯒꯤ ꯐꯔꯛꯇꯨ ꯇꯥꯒ꯭ꯔꯕ ꯑꯗꯨꯒꯤꯅꯤꯗ ꯉꯁꯥꯏ ꯄꯥꯏꯍꯧꯗꯕꯗꯨꯕꯨꯗꯤ ꯑꯩꯅ ꯀꯣꯟꯕꯨꯗꯤ ꯒ꯭ꯌꯥꯟ ꯂꯥꯛꯑꯕ ꯏ ꯃꯥꯒꯤ ꯂꯩꯔꯝꯃꯤꯁꯤꯗꯤ ꯉꯔꯥꯡ ꯇꯧꯅꯒꯤꯕꯗꯨꯒꯤ ꯑꯣꯏꯔꯝꯅꯦꯅ ꯑꯗꯨꯒꯤꯅꯤꯗ ꯑꯗꯨꯝ ꯀꯩꯁꯨ ꯂꯩꯇꯤ ꯂꯩꯇꯕ ꯑꯗꯨꯒꯤꯅꯤꯗ ꯉꯁꯥꯏ ꯀꯩꯅꯣ ꯇꯧꯕꯤꯗꯕꯗꯨꯕꯨꯗꯤ ꯑꯗꯨ ꯀꯩꯅꯣ ꯅꯪꯅ ꯑꯩꯅ ꯅꯪ ꯇꯨꯝꯃꯤꯔꯅ ꯁꯥꯎꯍꯜꯂꯒ ꯇꯤꯡ ꯂꯥꯎꯍꯜꯂꯦ ꯍꯥꯏꯗꯨꯕꯣ ꯌꯥꯝ ꯅꯨꯡꯉꯥꯏꯇꯦ ꯑꯩꯅꯒ ꯇꯤꯡ ꯂꯥꯎꯍꯟꯕꯤꯕ ꯑꯣꯏꯌꯦ ꯊꯣꯛꯈ꯭ꯔ ꯃꯥꯜꯂꯦ ꯀꯩꯅꯣ
ꯈꯪꯗꯦꯗꯪ ꯉꯁꯤꯗꯣ ꯃꯄꯥ ꯃꯄꯥ ꯆꯠꯅꯒꯦ ꯈꯪꯗꯦ ꯑꯩꯗꯣ ꯋꯥꯅ ꯂꯩꯔꯝꯕ ꯅꯪꯅ ꯃꯨꯠꯀ ꯇꯧꯔꯒ ꯏꯁꯧꯒ ꯇꯛꯀ ꯂꯪꯁꯤꯜꯂꯛꯄꯗꯣ ꯑꯗꯨꯗ ꯇꯤꯡ ꯂꯥꯎꯈ꯭ꯔꯕ ꯍꯥꯏꯕꯗꯤ ꯑꯗꯨꯝ ꯅꯍꯥꯟꯒꯩ ꯀꯩꯁꯨ ꯇꯧꯗꯦꯅ ꯑꯗꯨꯝ ꯉꯥꯡꯗ ꯅꯨꯡꯇꯤ ꯉꯥꯡꯅ ꯋꯥꯗꯤ ꯋꯥ ꯑꯣꯏꯕ ꯑꯗꯨꯏꯁꯨ ꯁꯤꯗꯨꯝ ꯈꯤꯇꯪ ꯋꯥꯕ ꯑꯗꯩ ꯈꯤꯇꯪ ꯅꯨꯡꯉꯥꯏꯇꯕ ꯇꯟꯖꯥ ꯆꯥꯕ ꯀꯥꯟꯗ ꯑꯣꯏꯈꯤꯕꯒꯤꯀꯣ ꯑꯗꯨꯒꯤꯅꯤꯗ
ꯍꯣꯏ ꯑꯗꯨꯅꯦ ꯅꯍꯥꯟꯀꯩ ꯑꯗꯨꯝ ꯉꯥꯡꯕ ꯂꯣꯟꯗꯥꯅꯦ ꯍꯥꯏꯕ ꯑꯗꯣ ꯁꯥꯎꯕꯒꯤ ꯅꯠꯇꯦ ꯍꯥꯏꯕ ꯑꯗꯨꯝ ꯐꯥꯒꯤꯕꯣꯏ ꯀꯩꯕꯣꯏ ꯑꯗꯨꯝ ꯉꯥꯡꯉꯤꯕ ꯍꯥꯏꯗꯨꯅꯦ ꯍꯥꯏꯕ ꯑꯗꯨꯒ ꯇꯤꯡ ꯂꯥꯎꯍꯜꯂꯤꯒ ꯍꯥꯏ ꯍꯥꯏꯕ ꯑꯩꯗꯤ ꯅꯪꯗꯤ ꯑꯩ ꯉꯁꯥꯏꯌꯨꯛꯇꯒꯤꯗꯤ ꯁꯥꯎꯕ ꯍꯧꯒ꯭ꯔꯕꯅꯦꯕ ꯅꯪꯁꯦ ꯑꯗꯣ ꯍꯧꯖꯤꯛꯀꯤꯗꯨꯕꯨꯗꯤ ꯋꯥꯕꯨꯗꯤꯕ ꯋꯥꯕ ꯋꯥꯔꯨꯕꯩ ꯑꯣꯏꯗꯣꯏꯅꯦ ꯋꯥꯔꯨꯕꯩ ꯃꯄꯥ ꯑꯗꯨꯝ ꯆꯥꯟꯅꯕꯗꯣ ꯑꯗꯩ ꯁꯥꯎꯒꯦ ꯍꯥꯏꯔꯁꯨ ꯑꯩꯈꯣꯏꯒꯤ ꯀꯔꯤꯝ ꯈꯪꯟꯅꯗꯕ ꯃꯤꯗ ꯁꯥꯎꯕ ꯐꯨꯗꯣꯛꯄꯗꯨ ꯀꯩꯁꯨ ꯁꯥꯎ ꯌꯥꯗꯕꯅꯦꯕ ꯑꯗꯨꯅ ꯑꯩꯉꯣꯟꯗ ꯑꯗꯨꯝ ꯐꯨꯗꯣꯛꯂꯛ ꯑꯣꯏꯔꯝꯕꯁꯨ ꯌꯥꯏ ꯁꯨꯝ
ꯍꯧꯖꯤꯛꯄꯨꯗꯤ ꯈꯟꯗ꯭ꯔꯦꯗ ꯉꯥꯛꯇꯪ ꯉꯁꯥꯏ ꯉꯥꯛꯇꯪ ꯋꯥꯔꯝꯕꯗꯨꯒꯤ ꯈꯪꯗꯦꯗ ꯑꯩꯁꯨ ꯍꯥꯏꯗꯤ ꯑꯗꯨꯝ ꯃꯤ ꯃꯤ ꯀꯩꯅꯣꯁꯦ ꯋꯥꯈꯜꯁꯦ ꯉꯥꯛꯇꯪ ꯉꯥꯛꯇꯪ ꯑꯗꯨꯝ ꯍꯣꯡꯕ ꯂꯩꯅ ꯃꯨꯠ ꯆꯦꯟꯁꯀꯨꯝꯕ ꯃꯨꯠꯁ꯭ꯋꯤꯡꯒꯨꯝꯕ ꯇꯧꯕ ꯇꯥꯟꯖꯥ ꯇꯥꯕꯗꯨꯗ ꯍꯥꯏꯗꯤ ꯈꯪꯗꯦ ꯑꯗꯨꯝ ꯐꯅ ꯉꯥꯡꯕ ꯇꯥꯟꯖꯥ ꯑꯣꯏꯔꯁꯨ ꯑꯗꯨꯝ ꯍꯥꯏꯗꯤ ꯑꯗꯨ ꯃꯇꯝ ꯃꯇꯝ ꯍꯥꯏꯗꯤ ꯑꯗꯨꯝ ꯇꯧꯋꯦꯕ ꯃꯔꯛ ꯃꯔꯛꯇ ꯑꯗꯨꯝ ꯍꯥꯏꯕꯗꯤ ꯄꯪꯁꯥꯎꯗ ꯁꯥꯎꯅꯤꯡꯕꯤ ꯑꯗ ꯀꯩꯅꯣꯗ ꯇꯧꯕꯤ ꯑꯗꯨꯃꯥꯏꯅ ꯇꯧꯕꯗꯣ ꯑꯗꯨꯃꯥꯏꯅ ꯇꯧꯕꯒꯤꯁꯨ ꯑꯣꯏꯔꯝꯅꯤ
ꯍꯣꯏ ꯑꯗꯨꯃꯥꯏꯅ ꯆꯥꯅꯒꯤꯕꯩ ꯑꯣꯏꯗꯣꯏꯅꯦ ꯋꯥꯔꯨꯕꯗꯨꯁꯨꯅꯅꯦꯕ ꯍꯥꯏꯗꯤ ꯇꯥꯟꯖꯥꯗꯨꯗ ꯅꯪꯁꯦ ꯆꯝꯃꯉꯥ ꯆꯄꯤ ꯃꯌꯥꯝ ꯌꯣꯝꯃꯒ ꯂꯩꯔꯒ ꯍꯔꯥꯎ ꯂꯩꯕ ꯇꯥꯏꯃꯤꯡ ꯑꯣꯏꯗꯤ ꯀꯩꯁꯨ ꯁꯥꯎꯅꯤꯡꯉꯣꯏꯕꯀꯣ ꯑꯗꯨꯝ ꯋꯥꯕ ꯇꯥꯏꯃꯤꯡꯗꯨꯗꯁꯨ ꯑꯣꯏꯕꯒꯤ ꯑꯣꯏꯔꯝꯅꯤꯗ ꯑꯗꯨꯕꯨꯗꯤ
ꯑꯗꯒꯤ ꯃꯣꯏ ꯉꯁꯥꯏ ꯇꯧꯔꯤꯕ ꯃꯐꯝꯗꯨꯅ ꯍꯣꯜ ꯑꯆꯧꯕꯗ ꯇꯧꯕ ꯑꯣꯏꯕꯒꯤꯀꯣ ꯍꯣꯏ ꯅꯨꯡꯊꯤꯟ ꯈꯔ ꯊꯦꯡꯊꯔꯀꯥꯟꯗꯕꯨꯗꯤ ꯅꯣꯡ ꯇꯥꯔꯒ ꯏꯪꯊꯔꯦꯕꯀꯣ ꯑꯗꯩ ꯑꯁ ꯑꯣꯝ ꯆꯥꯛꯅꯔꯒ ꯀꯩ ꯍꯥꯏꯅꯤ ꯍꯨꯃꯥꯡ ꯑꯣꯔ ꯑꯣꯔ ꯇꯥꯔꯒ ꯑꯗꯒꯤ ꯅꯨꯡꯁꯤꯠ ꯂꯥꯛꯐꯝꯁꯨ ꯂꯩꯇꯕ ꯏꯐꯨꯟ ꯐꯨꯡꯒꯠꯂꯒ ꯇꯧꯕꯗꯣ ꯑꯗꯨꯃꯥꯏꯅ ꯇꯧꯋꯦ ꯑꯗꯨꯒ ꯂꯣꯏꯕꯗꯁꯨ ꯄꯨꯡ ꯑꯩꯈꯣꯏꯗ ꯑꯃꯗ ꯂꯣꯏꯕꯅ ꯍꯥꯏꯕꯅꯤ ꯂꯣꯏꯔꯝꯗꯥꯏꯗꯨꯗ ꯃꯣꯏ ꯑꯉꯥꯡ ꯁ꯭ꯀꯨꯜ ꯍꯥꯟꯅꯔꯛꯄꯒꯤ ꯃꯔꯤ ꯃꯔꯤ ꯑꯃꯨꯛ ꯂꯥꯛꯁꯤꯜꯂꯛꯑꯦ ꯑꯗꯨꯃꯤ ꯃꯉꯥ ꯇꯔꯨꯛꯃꯨꯛ ꯂꯥꯛꯆꯜꯂꯛꯑꯦ ꯑꯗꯒꯤ ꯑꯗꯨꯝ ꯍꯥꯏꯗꯤ ꯑꯃꯨꯛ ꯌꯦꯡꯕ ꯈꯣꯠꯄ ꯇꯧꯕꯗ ꯄꯨꯡ ꯑꯅꯤ ꯇꯥꯔꯦ ꯍꯜꯂꯛꯄ ꯆꯥꯛꯁꯨ ꯑꯅꯤ ꯃꯈꯥꯏ ꯑꯗꯨꯃꯥꯏꯅ ꯆꯥꯔ ꯇꯥꯔꯦ ꯗꯨꯀꯥꯟꯗ ꯆꯥꯔꯦ ꯆꯥꯛ ꯆꯥꯡꯉꯗꯤ ꯆꯥꯅ ꯊꯛꯅꯕꯗꯤ ꯐꯖꯅ ꯇꯧꯔꯝꯃꯦ ꯃꯣꯏ ꯁꯥ ꯊꯣꯡꯗꯅ ꯁꯥ ꯍꯥꯏꯗꯤ ꯑꯣꯛ ꯇꯣꯡꯉꯥꯟ ꯊꯣꯡꯉꯦ ꯁꯟꯒꯟ ꯇꯣꯉꯥꯟ ꯊꯣꯡꯉꯦ ꯆꯝꯐꯨꯠ ꯑꯗꯒꯤ ꯏꯔꯣꯝꯕ ꯀꯩꯀꯩ ꯇꯧꯔꯒ ꯌꯥꯝ ꯐꯖꯅ ꯆꯥꯕꯨꯗꯤ ꯆꯥꯔꯑꯦ ꯑꯗꯨꯝ
ꯎꯝ ꯐꯔꯦ ꯐꯔꯦ ꯑꯗꯣ ꯅꯪ ꯍꯧꯖꯤꯛ ꯅꯨꯡꯗꯥꯡꯒꯤ ꯆꯥꯛ ꯏꯟꯁꯤꯡꯗꯤ ꯆꯥꯔꯕꯣ ꯀꯃꯥꯏ ꯇꯧꯒꯦ
ꯅꯨꯡꯗꯥꯡ ꯆꯥꯛꯄꯨꯗꯤ ꯆꯥ ꯈꯤꯇꯪꯗꯤ ꯆꯥꯅꯤ ꯍꯥꯏꯗꯤ ꯑꯗꯨꯝ ꯍꯣꯔꯦꯟ ꯑꯍꯤꯡꯗ ꯂꯥꯝꯃꯛꯀꯅꯦꯕꯀꯣ ꯑꯗꯨꯒꯤ ꯑꯩꯈꯣꯏ ꯑꯁꯤꯟꯕ ꯊꯣꯡꯈ꯭ꯔꯦ ꯈꯥꯃꯦꯟ ꯑꯁꯤꯟꯕ ꯑꯗꯨ ꯆꯥꯕꯗ ꯃꯤ ꯆꯥꯅꯒꯗꯕ ꯃꯤ ꯂꯩꯇꯕꯩ ꯉꯥꯏꯅꯔꯤ
ꯑꯣ ꯑꯩꯈꯣꯏꯗꯨꯁꯨ ꯑ ꯆꯥꯛꯇꯣ ꯑꯩꯕꯨꯗꯤ ꯍꯜꯂꯛꯄꯒ ꯑꯗꯨꯝ ꯀꯩꯅꯣ ꯀꯩꯅꯣ ꯈꯔꯕꯨꯗꯤ ꯆꯥꯁꯤꯟꯒꯔꯦ ꯑꯗꯨꯒ ꯑꯦꯟꯖꯥꯡ ꯊꯣꯡꯕꯒꯤ ꯁꯨꯝ ꯀꯥꯡꯉꯧ ꯑꯣꯏꯕꯒꯤ ꯀꯥꯡꯉꯧ ꯉꯧꯒꯦꯅ ꯇꯧꯕꯒꯤ ꯃꯆꯜꯖꯦ ꯌꯥꯝ ꯌꯥꯝꯕꯗꯨꯒꯤꯅꯦ ꯑꯗꯨꯝ ꯑꯩꯅ ꯃꯄꯣꯠ ꯇꯣ ꯈꯔ ꯁꯣꯏꯕꯤꯒꯦꯅ ꯇꯧꯔꯝꯕꯅꯤꯗ ꯑꯗꯨ ꯇꯥꯏꯃꯤꯡꯗꯨꯗ ꯅꯪꯅ ꯐꯣꯟ ꯇꯧꯔꯛꯄꯅꯤꯗꯣ ꯑꯗꯨꯒꯤꯅꯦꯗꯥꯗꯣ ꯁꯣꯏꯗꯣꯛꯑꯝꯃꯦ ꯍꯧꯖꯤꯛꯄꯨꯗꯤ ꯀꯥꯡꯍꯧ ꯇꯧꯅꯤ ꯍꯥꯏꯕꯅꯦ ꯑ ꯏꯟꯖꯥꯡ ꯏꯔꯣꯝꯕ ꯑꯃꯒ
ꯍꯣꯏ ꯐꯔꯦ ꯐꯔꯦ ꯑꯗꯨ ꯂꯩꯔꯣ ꯑꯗꯨꯗꯤ ꯑꯃꯨꯛ ꯉꯥꯛꯇꯪ ꯂꯩꯔ ꯇꯧꯔꯛꯀꯦꯀꯣ
ꯑ ꯍꯣꯏ ꯍꯣꯏ